ꯎꯝ ꯍꯜꯂꯣ ꯇꯕ꯭ꯔꯥ
ꯍꯜꯂꯣ
ꯍꯜꯂꯣ꯫
ꯑꯁ ꯌꯥꯝ ꯇꯞꯅꯥ ꯈꯨꯝꯃꯦ ꯍꯦ ꯁꯤ ꯅꯨꯄꯤꯁꯤ
ꯍꯥꯁ ꯊꯦꯡꯉꯦ ꯅꯪꯅꯥ꯫
ꯑꯩꯅ ꯍꯜꯂꯥꯎ ꯍꯜꯂꯣ ꯇꯥꯕ꯭ꯔꯥ ꯍꯥꯏꯔꯒ ꯀꯔꯤꯝꯇꯥ ꯈꯨꯝꯗꯨꯕꯤꯗ ꯂꯩꯔꯒꯥ꯫
ꯏꯁ ꯃꯤꯅ ꯍꯜꯂꯛꯑꯣ ꯍꯜꯂꯣꯑꯣ ꯇꯥꯕꯔꫭ ꯑꯦꯑꯑ ꯇꯥꯗꯕ꯭ꯔꯣ ꯅꯪꯒ ꯂꯩꯕꯗꯣ꯫
ꯊꯕꯛ ꯆꯠꯂꯤꯔꯣ ꯍꯧꯖꯤꯛ
ꯑꯝꯝ
ꯆꯥꯛ ꯆꯥꯔꯕꫭ
ꯆꯔꯦ ꯍꯣꯏꯏ꯫
ꯀꯩ ꯃꯊ°ꯟꯅꯣ
ꯑꯗꯨꯒꯥ ꯈꯥꯃꯦꯟ꯫
ꯏꯁ ꯑꯩ ꯉꯔꯥꯡꯗꯣ ꯐꯖꯅ ꯇꯨꯝꯅꯕ ꯌꯥꯗ꯭ꯔꯦ ꯑꯩꯁ ꯅꯨꯡꯗꯥꯡꯗꯥ ꯑꯃꯨꯛꯀꯁꯦ ꯁꯤ꯫ ꯅꯨꯄꯤ ꯑꯃꯥꯁꯤ ꯐꯨꯛ ꯔꯥꯎ ꯍꯧꯒꯠꯄꯒꯤꯀꫭ ꯇꯨꯝꯕ ꯅꯨꯡꯉꯥꯏꯕ ꯃꯇꯝꯗ ꯑꯗꯨꯒꯤ ꯃꯥꯁꯦ ꯃꯁꯥ ꯈꯔ ꯅꯨꯡꯉꯥꯏꯇꯕ ꯃꯥꯜꯂꯦꯕꯥ꯫ ꯐꯤꯚꯔꯒꯨꯝꯕ ꯇꯧꯕ ꯑꯗꯨꯗꯒꯤ ꯑꯁ ꯇꯨꯝꯕꯗꯨ ꯄꯦꯟꯗꯦ ꯑꯩꯁꯨ꯫ ꯍꯧꯖꯤꯛꯁꯨ ꯑꯃꯨꯛ ꯇꯨꯝꯅꯤꯡ ꯉꯁꯨ ꯑꯗꯨꯝ ꯅꯪꯕꯨ ꯄꯥꯎ ꯐꯥꯎꯅꯒꯦꯅꯥ ꯈꯜꯂꯒꯥ꯫ ꯑꯁ ꯅꯪꯕꯨ ꯁꯤꯡꯁꯤꯕꯒꯤ ꯀꯈ ꯅꯨꯡꯉꯥꯏꯇꯕꯒꯤ ꯑꯗꯨꯝ ꯇꯧꯕꯅꯦꯗ
ꯑꯧ ꯑꯣꯑ ꯑꯗꯨ ꯅꯪ ꯉꯔꯥꯡ ꯇꫭ ꯉꯟꯅ ꯇꯨꯝꯕ ꯅꯠꯇ꯭ꯔꯣ ꯃꯤꯅꯥ ꯀꯟ ꯇꯧꯔꯛꯑꯣ ꯀꯣ ꯍꯥꯏꯔꯒꯥ꯫
ꯉꯟꯅꯥ ꯇꯨꯝꯕ ꯅꯠꯇꯦ ꯑꯗꫭ ꯑꯩꯈꯣꯏꯗꯣ ꯂꯣꯏꯅꯥ꯫ ꯑꯉꯥꯡꯁꯨ ꯇꯨꯝꯗ꯭ꯔꯤꯌꯦ ꯄꯨꯡ ꯇꯔꯥ ꯃꯈꯥꯏ ꯐꯥꯎꯕꯥ ꯇꯨꯝꯗ꯭ꯔꯤꯌꯦ ꯃꯥ꯫
ꯑꯣꯑꫭ
ꯑꯗꯨꯝꯅ ꯃꯤ ꯂꯣꯏꯅꯅ ꯐꯝꯃꯤꯟꯅꯔꯒꯥ ꯀꯣ ꯍꯣꯏ ꯑꯗꯨꯝꯅ ꯂꯩꯕꯅꯦ ꯁꯥꯕꯒꯤ ꯃꯩꯁꯨ ꯂꯥꯛꯇꯕꯒꯤ꯫
ꯑꯣꯑꫭ ꯍꯧꯖꯤꯛꯐꯥꯥꯎ꯫
ꯍꯧꯖꯤꯛꯁꯨ ꯃꯩ ꯃꯨꯠꯈ꯭ꯔꯦ ꯅꯨꯡꯗꯥꯡꯗꯥ ꯃꯨꯠꯈ꯭ꯔꯕꯅꯤ꯫ ꯇꯨꯝꯅꯤꯡꯉꯣ ꯇꯨꯝꯅꯤꯡꯉꯥ ꯑꯩꯒꯤ ꯈꯣꯟꯖꯦꯜꯁꯤ ꯇꯨꯝꯅꯤꯡꯕꯥ ꯃꯥꯟꯒꯅꯤ ꯀꯩ ꯃꯊ°ꯟ ꯆꯥꯔꯒꯦ ꯅꯣꯏꯗꯤ ꯍꯣꯏ
ꯅ ꯅꯪꯒꯤ ꯈꯣꯟꯖꯦꯜꯗꯣ ꯇꯨꯝꯅꯤꯡꯕꯥ ꯃꯥꯜꯂꯦꯕ ꯑꯗꯨꯒ ꯎꯝ ꯅꯪ ꯍꯤꯞꯂꯒ ꯂꯩꯒꯗꯧꯕ ꯃꯥꯜꯂꯦ ꯍꯧꯖꯤꯛ ꯀꯣ
ꯍꯤꯞꯄꯒꯥ ꯂꯩꯌ° ꯍꯣꯏ ꯑꯉꯥꯡꯁꯨ ꯇꯨꯝꯃꯤ꯫
ꯑꯗꯨꯒꯤꯅꯦꯕ ꯑꯩ ꯍꯥꯏꯔꯒꯥ꯫ ꯀꯩꯅꯣ ꯍꯤꯟꯖꯥꯡ ꯍꯥꯏꯕꯤꯔꯒ ꯑꯃꯨꯛꯀꯥ ꯍꯪꯉꯦ ꯀꯩꯒꯤꯅꯣ꯫
ꯑꯣꯑ ꯑꯗꯨ ꯀꯧꯔꯦ ꯑꯩꯁꯤ ꯀꯧꯒꯜꯂꯦꯕꯥ꯫
ꯑꯗꯨ ꯅꯪ ꯉꯁꯤ ꯀꯩꯗꯧꯕꯔꯣ ꯍꯥꯍꯥ ꯍꯥ ꯐꯖꯥꯅ ꯇꯨꯝꯗꯕꯒꯤ
ꯃꯥꯗꯣ ꯅꯣꯛꯅꯤꯡꯉꯅꯦ ꯉꯔꯥꯡꯗꯣ ꯉꯔꯥꯡ ꯉꯔꯥꯡ ꯅꯠꯇꯦ ꯅꯍꯥꯟꯗꯣ ꯃꯥꯁꯦ ꯑꯂꯥꯔꯝꯒꯨꯝꯕ ꯊꯝꯕꯥ ꯃꯥꯜꯂꯦꯕꯥ ꯕꫭꯟ ꯌꯦꯡꯅꯤꯡꯉꯥꯏ ꯑꯥꯔꯖꯦꯟꯇꯤꯅꯥꯒꯥ ꯏꯪꯂꯦꯟ ꯃꯥꯜꯂꯤ꯫ ꯄꯨꯡ ꯀꯌꯥꯗꯔꯥ ꯄꯨꯡ ꯕꯥꯔꯣ ꯃꯈꯥꯏꯗꯔꯥ ꯀꯥꯎꯔꯦ꯫ ꯑꯗꯣ ꯑꯂꯥꯔꯝ ꯂꯥꯛꯑꯒ ꯃꯥꯁꯨ ꯈꯪꯗꯕꯤꯗꯥ ꯑꯗꯨꯝ ꯅꯨꯡꯉꯥꯏꯅ ꯇꯨꯝꯕ ꯑꯩꯗꯤ ꯑꯂꯥꯔꯝ ꯂꯥꯛꯄꯁꯦ ꯑꯩꯗꯤꯗꯤ ꯗꯤꯛ ꯗꯤꯇꯞ ꯌꯥꯝ ꯇꯧꯕꯀꯣ ꯑꯗꯨꯒꯤ ꯑꯦꯂꯥꯔꯝꯁꯦ ꯃꯨꯠꯊꯠꯂꯣ ꯃꯨꯠꯊꯠꯂꯣ ꯍꯥꯏꯕꯥ ꯇꯧꯕꯁꯨ ꯃꯥꯗꯤ ꯇꯥꯗ꯭ꯔꯦ ꯑꯗꯨꯨꯝꯝ ꯇꯨꯝꯃꯒꯀꯣ ꯑꯩꯅꯥ ꯍꯥꯟꯅꯥ꯫ ꯑꯩꯅ ꯃꯨꯠꯍꯟꯈ꯭ꯔꯦꯕꯥ ꯑꯗꯨꯒꯥ ꯑꯃꯨꯛꯀꯥ ꯇꯨꯝꯃꯦ ꯑꯃꯨꯛꯀꯥ꯫ ꯑꯃꯨꯛꯀꯥ ꯂꯥꯛꯑꯦ ꯑꯗꯒꯤ ꯑꯩꯁ ꯑꯩꯁꯤ ꯅꯒꯤ ꯑ°ꯂꯥꯝ ꯃꯊꯠꯄ ꯍꯩꯇ꯭ꯔꯦ ꯅꯪ ꯃꯨꯠꯊꯠꯂꯣ ꯃꯨꯠꯊꯠꯂꯣ ꯍꯥꯏꯔꯒꯥ ꯃꯥꯁꯦ ꯇꯥꯗꯦꯕꯥ꯫ ꯑꯗꯨ ꯒꯥ ꯍꯧꯒꯠꯂꯒꯀꯣ ꯐꯣꯟ ꯄꯥꯏꯗꯕꯤꯗꯥ ꯃꯥꯁꯦ ꯃꯥꯒꯤ ꯃꯪꯗ ꯃꯥꯜꯂꯦꯕꯥ꯫ ꯐꯣꯟ ꯐꯣꯟ ꯄꯥꯏꯗꯔꯁꯨ ꯃꯥꯒꯤ ꯈꯨꯠꯇꯣ ꯁꯨꯃꯥꯏ ꯐꯣꯟ ꯀꯩꯅꯣ ꯑ ꯏꯁꯀ꯭ꯔꯤꯟꯗ ꯀꯩꯅꯣ ꯇꯧꯕꯒꯨꯝ ꯇꯧꯔꯒ ꯑꯃꯨꯛꯀ ꯇꯨꯝꯃꯥ
ꯑꯗꯣ ꯑꯁ ꯑꯩꯗꯣ ꯅꯣꯡꯅꯤꯡ ꯃꯟꯕꯒꯤꯀꯣ ꯑꯩꯁꯨ ꯑꯂꯥꯝꯗꯣ ꯐꯖꯅ ꯌꯦꯡꯉꯒ ꯀꯩꯅꯣ ꯇꯨꯝꯅꯤꯡꯉꯁꯨ ꯀꯣ ꯐꯖꯅꯥ ꯌꯦꯡꯉꯒꯥ ꯃꯥꯒꯤ ꯐꯣꯟꯗꯣ ꯁꯨꯃꯥꯏꯅ ꯇꯧꯕꯅꯦ
ꯏꯍꯤꯡ ꯌꯥꯏꯌꯦ ꯅꯪ ꯅꫭꯛꯄ ꯌꯥꯗ꯭ꯔꯣꯗꯣ ꯑꯗꫭ
ꯑꯩ ꯅꯣꯛꯄꯅꯦ ꯑꯗꯣ ꯑꯌꯨꯛꯇꯀꯣ ꯃꯥꯒꯤ ꯃꯃꯥꯗ ꯇꯝꯕꯤꯔꯒ ꯃꯥꯒꯤ ꯃꯃꯥꯁꯨ ꯅꯣꯛꯑꯦ ꯇꯥꯕ꯭ꯔꯥ
ꯅꯣꯛꯅꯤꯡꯉꯦ ꯍꯥꯏꯕ
ꯑꯗꯣ ꯃꯥ ꯑꯩꯅ ꯑꯁꯨꯃꯥꯏꯅ ꯂꯤꯔꯒ ꯑꯦ ꯑꯩ ꯁꯨꯃꯥꯏꯅ ꯇꯧꯕ꯭ꯔꯅꯦ ꯍꯥꯏ
ꯑꯂꯥꯝ ꯂꯥꯎꯕ ꯐꯥꯎ ꯈꯪꯗ꯭ꯔꯤ ꯍꯥꯏ ꯃꯥꯗꯣ ꯍꯥꯟꯅ ꯍꯧꯒꯠꯄꯁꯨ ꯈꯪꯗꯦ ꯍꯥꯏ ꯑꯗꯨꯝ ꯃꯥꯗꯣ ꯎꯔꯒꯥ ꯅꯣꯛꯅꯤꯡꯕ ꯁꯤꯗꯧꯔꯦꯅꯦ ꯑꯉꯥꯡ ꯃꯆꯥꯒꯤ ꯇꯥꯏꯞꯇꯀꯣ
ꯎꯝ ꯑꯗꯨ ꯅꯪ ꯚꯤꯗꯤꯑꯣ ꯚꯤꯗꯤꯑꯣ ꯀꯥꯞꯄꯣꯔꯤꯗꯤ ꯐꯖꯒꯗꯕ
ꯍꯣꯏ ꯑꯗꯣ ꯅꯝꯕ ꯅꯪꯗ꯭ꯔꯦꯕ ꯑꯗꯣ ꯅꯤꯡꯁꯤꯡꯗꯕꯅꯦ ꯅꯣꯡꯅꯤꯡꯕ ꯃꯥꯁꯦ ꯇꯨꯝꯅꯤꯡꯕꯒꯤ ꯃꯥꯜꯂꯦꯕ ꯃꯥꯁꯦ ꯊꯦꯡꯅ ꯇꯨꯝꯃꯒ ꯑꯃꯨꯛꯀ ꯑꯂꯥꯝ ꯊꯝꯕꯀꯣ ꯃꯥꯗꯤ ꯉꯟꯅꯥ ꯇꯨꯝꯃꯗꯤ ꯍꯧꯒꯠꯄ ꯉꯝꯕꯅꯦꯕ
ꯎꯝ
ꯊꯦꯡꯅ ꯇꯨꯝꯃꯒ ꯑꯂꯥꯝ ꯊꯝꯕ ꯊꯝꯕꯒ ꯁꯥꯔꯤ ꯃꯥꯁꯦ
ꯑꯗꯨ ꯉꯥꯏꯕ ꯌꯥꯗ꯭ꯔꯣ ꯃꯥꯗꯣ ꯇꯨꯝꯗꯕꯤꯅ
ꯑꯗꯣ ꯉꯝꯗꯕ ꯃꯥꯜꯂꯦꯕ ꯇꯨꯝꯅꯤꯡꯕꯒꯤ ꯍꯣꯏ ꯑꯗꯨꯒꯤ ꯅꯨꯃꯤꯠꯇꯨꯗꯤ ꯉꯝꯗ ꯃꯥꯜꯂꯦ ꯅꯍꯥꯟꯋꯥꯏꯗꯤ ꯉꯝꯃꯒ ꯇꯧꯕꯅꯦꯕ ꯑꯗꯨꯒꯤ ꯅꯨꯃꯤꯠꯇ ꯐꯖꯅ ꯇꯨꯝꯅꯤꯡꯕ ꯃꯥꯜꯂꯦ
ꯎꯝ ꯃꯥ ꯁꯄꯣꯔꯠ ꯇꯧꯕꯗꯣ ꯉꯝꯕ ꯅꯠꯇ꯭ꯔꯣ
ꯑꯣ ꯉꯝꯃꯦ ꯉꯝꯈ꯭ꯔꯦ ꯑꯃꯨꯛꯀ
ꯃꯥ ꯌꯦꯡꯗꯕ ꯅꯨꯃꯤꯠꯁꯨ ꯀꯣ ꯑꯦ ꯉꯔꯥꯡꯒꯤꯗꯣ ꯀꯅꯥ ꯉꯝꯒꯥꯔꯦ ꯍꯥꯏꯔ ꯍꯪꯉꯒ ꯑꯩꯅ ꯅꯣꯏꯒꯤꯗꯣ ꯉꯝꯈ꯭ꯔꯦ ꯍꯥꯏꯔꯒꯥ ꯑꯣ ꯑꯣ ꯌꯥꯏꯌꯦ ꯌꯥꯏꯌꯦ ꯍꯥꯏꯌꯦ
ꯅꯪꯒꯤ ꯈꯨꯠꯇꯣ ꯁꯨꯃꯥꯏꯅ ꯇꯧꯋꯤ ꯁꯨꯃꯥꯏꯅ ꯇꯧꯋꯦ ꯑꯩꯅ ꯂꯤꯕꯤꯔꯕ ꯃꯥꯁꯦ ꯅꯣꯛꯑꯦ ꯑꯁ ꯑꯩ ꯁꯨꯃꯣꯏ ꯇꯧꯔꯁꯨ ꯌꯥꯏ
ꯑꯁ ꯅꯣꯛꯅꯤꯡꯕꯁꯤꯅꯥ
ꯑꯁꯦꯡꯕ ꯎꯕ ꯑꯃꯝꯗꯗꯤ ꯐꯖꯅ ꯅꯣꯛꯅꯤꯡ ꯅꯣꯛꯅꯤꯡꯝꯉꯝꯅꯤ ꯍꯣꯏ
ꯎꯝ ꯐꯖꯅ ꯅꯣꯛꯅꯤꯡꯉꯤꯍꯦ ꯁꯤꯒꯨꯝꯕꯗꯤ
ꯄꯥꯪꯎ ꯎꯗꯕꯅꯦꯕ ꯁꯤꯒꯨꯝꯕꯗꯤ
ꯎꯝ ꯀꯩꯅꯣ ꯀꯦꯃꯦꯔꯥꯒ ꯊꯝꯃꯗꯤ ꯐꯖꯕꯒꯗꯧꯕ ꯀꯣ ꯑꯗꯨꯗꯤ ꯑꯣꯏꯅꯤꯅ
ꯎꯝ
ꯈꯨꯠꯇꯣ ꯐꯣꯟ ꯃꯦꯠꯄꯒꯨꯝꯕ ꯇꯧꯔꯒ ꯑꯃꯨꯛꯀ ꯃꯥꯗꯤ ꯑꯦꯂꯥꯝ ꯊꯠꯀꯅꯤꯅ ꯈꯟꯕꯒ ꯇꯧꯕ ꯃꯥꯜꯦꯕ ꯑꯩꯅ ꯃꯨꯏ ꯊꯠꯂꯣ
ꯑꯥ ꯈꯔꯗꯤ ꯇꯥꯕ ꯃꯥꯗꯣ
ꯑ ꯑꯗꯣ ꯈꯪꯗꯦ ꯍꯥꯏꯌꯦ ꯇꯥꯗꯦ ꯍꯥꯏꯌꯦ ꯑꯌꯨꯛ ꯑꯃꯨꯛꯀ ꯍꯪꯉꯒ
ꯑꯣ ꯃꯥꯒꯤ ꯅ ꯃꯥꯗꯣ ꯇꯥꯗ꯭ꯔꯁꯨ ꯃꯅꯨꯡꯗ ꯂꯩꯕ ꯃꯤꯅ ꯇꯥꯕ ꯑꯣꯏꯔꯣꯅꯤ꯫
ꯍꯣꯏ ꯅꯪꯅ ꯍꯥꯏꯔꯤꯁꯤꯁꯨ ꯒ꯭ꯌꯥꯟ ꯇꯥꯏꯌꯦ
ꯅꯣꯛꯅꯤꯡꯕꯅ ꯁꯤꯔꯗ ꯑꯁ ꯑꯩꯗꯤ ꯏꯆꯥ ꯅꯨꯨꯄꯤꯒ ꯂꯩꯌꯦ ꯏꯀꯨꯕꯣꯛꯁꯨ ꯐꯩꯌꯦ
ꯃꯤ ꯂꯥꯛꯇꯕꯒꯤ ꯑꯈꯣꯏꯗꯤꯀꯣ ꯍꯧꯖꯤꯛꯁꯦ
ꯅꯨꯡꯉꯥꯏ ꯂꯩ ꯃꯥꯜꯂꯦ ꯑꯗꯨꯗꯤ
ꯃꯤ ꯂꯛꯇꯦ ꯅꯣꯡꯁꯨ ꯆꯨꯋꯦ ꯅꯣꯏꯗꯤ ꯆꯨꯔꯣ
ꯌꯥꯝꯅꯗꯤ ꯀꯟꯗꯕ
ꯀꯟꯗꯦ ꯑꯗꯣ ꯈꯤꯇꯪ ꯈꯤꯇꯪ ꯑꯣꯏꯔꯁꯨ ꯅꯨꯡꯉꯥꯏꯇꯦꯅꯀꯣ
ꯎꯝ ꯂꯥꯁ ꯐꯥꯏꯅꯦꯜꯗ ꯃꯣꯏꯒꯤ ꯀꯩꯅꯣ ꯇꯧꯔꯅꯤ ꯃꯣꯏꯅ ꯁꯞꯄꯣꯔꯠ ꯇꯧꯕ ꯇꯤꯝꯗꯣ ꯇꯧꯔꯅꯤ ꯑꯃꯨꯛꯀꯥ
ꯁꯟꯗꯦ ꯀꯩꯅꯣ ꯅꯣꯡꯃꯥꯏꯖꯤꯡ ꯅꯨꯡꯗ ꯅꯠꯇ꯭ꯔꯣ
ꯑꯣꯏꯔꯝꯒꯅꯤ ꯍꯣꯏ ꯎꯝ
ꯅꯨꯡꯉꯥꯏꯔꯝꯅꯤ ꯑꯗꯨꯗꯤ
ꯎꯝ
ꯏꯁ ꯃꯤ ꯑꯇꯣꯞꯄꯗꯤ ꯑꯥ ꯀꯩꯅꯣ ꯑꯩ ꯎꯝ ꯅꯨꯄꯥ ꯑꯃ ꯀꯩꯅꯣ ꯎꯝ ꯐꯥꯎꯅꯕ ꯑꯗꯨ ꯑꯗꯨ ꯑꯗꯨꯒꯤ ꯅꯨꯄꯥꯗꯣ ꯃꯥꯁꯨ ꯁꯞꯄꯣꯠ ꯇꯧꯕ ꯃꯥꯜꯂꯦꯕ ꯑꯗꯨꯒꯤ ꯑꯁ ꯃꯥ ꯃꯣꯏ ꯗꯨ ꯉꯝꯗ꯭ꯔꯗꯤ ꯅꯣꯏ ꯀꯔꯤ ꯇꯧꯔꯅꯤ ꯑꯩꯅ ꯍꯪꯕ ꯑꯗꯨ ꯑꯁ ꯌꯥꯔꯣꯏ ꯍꯥꯏꯌꯦ ꯇꯨꯝ ꯆꯥꯛ ꯆꯥꯕꯁꯨ ꯃꯥꯒꯤ ꯃꯁꯛ ꯎꯗ꯭ꯔꯗꯤ ꯆꯛ ꯆꯥꯛ ꯆꯥꯕ ꯉꯝꯗ꯭ꯔꯦ ꯍꯥꯏꯔꯦꯀꯣ ꯐꯒꯤ ꯇꯧꯔꯒ ꯑꯁ ꯅꯨꯄꯤꯕꯨ ꯎꯗ꯭ꯔꯁꯨ ꯑꯗꯨꯕꯨ ꯎꯔꯗꯤ ꯅꯨꯡꯉꯥꯏꯔꯦꯗ ꯍꯥꯏꯔꯒꯀꯣ
ꯑꯉꯛꯄꯅꯤ
ꯕꯤꯒ ꯐꯦꯟꯅꯦ ꯑꯗꯨꯗꯤ ꯗꯥꯏ ꯍꯥꯔꯠ ꯐꯦꯟ
ꯎꯝ ꯑꯩꯗꯤ ꯀꯩꯅꯣ ꯖꯔꯃꯅꯤꯒꯤ ꯅꯨꯄꯥ ꯑꯃ ꯃꯁꯛ ꯐꯖꯕ ꯂꯩꯌꯦ ꯑꯗꯨꯒ ꯑꯁꯤ ꯏꯁꯄꯦꯟꯒꯤꯁꯨ ꯂꯩꯌꯦꯕꯥ ꯉꯝꯗ꯭ꯔꯁꯨ ꯑꯗꯨꯝ ꯐꯖꯩ
ꯕꯣꯜꯁꯅꯕꯁꯤꯡꯁꯨ ꯑꯗꯨꯝ ꯌꯦꯡꯕ ꯅꯣꯏ ꯅꯨꯄꯥ ꯌꯥꯝ ꯊꯣꯛꯑꯦꯀꯣ
ꯅꯨꯄꯥ ꯌꯥꯝ ꯊꯣꯛꯑꯦ ꯑꯗꯨ ꯅꯨꯄꯥꯗꯣ ꯑꯁ ꯃꯥꯅ ꯄꯣꯔꯛꯄꯗꯣ ꯌꯥꯝ ꯐꯖꯩ ꯍꯥꯏꯕ ꯖꯔꯃꯅꯤꯒꯤ ꯅꯨꯄꯥꯗꯣ ꯑꯩ ꯅꯍꯥꯟ ꯀꯩꯅꯣ ꯑꯩꯒꯤ ꯏꯁꯇꯦꯇꯁꯇꯨꯁꯨ ꯊꯝꯃꯦꯗ ꯅꯪ ꯎꯕ꯭ꯔꯥ ꯎꯗꯕ꯭ꯔꯥ ꯈꯪꯗꯦ
ꯑꯩ ꯎꯋꯦ ꯎꯋꯦ ꯉꯔꯥꯡ ꯔ ꯅꯍꯥꯟꯗꯣ ꯈꯪꯗꯦ
ꯅꯍꯥꯟ ꯑꯣꯏꯔꯝꯅꯤ
ꯃꯁꯛ ꯐꯖꯩ ꯑꯗꯨꯝ ꯅꯨꯄꯥ ꯊꯣꯛ ꯊꯣꯛꯑꯒꯀꯣ
ꯎꯝ ꯌꯨꯝꯗ ꯑꯗꯨꯝ ꯂꯩꯕ ꯅꯠꯇ꯭ꯔꯣ ꯅꯪ ꯉꯁꯤꯗꯤ ꯅꯪꯒꯤ ꯈꯣꯡꯗꯤ ꯌꯦꯡꯕ ꯆꯠꯂꯕꯣ
ꯆꯠꯇꯦꯗ
ꯀꯩꯒꯤ ꯆꯠꯀꯦ ꯍꯥꯏꯕ ꯅꯠꯇ꯭ꯔꯣ ꯑꯣ
ꯌꯦꯡꯒꯦ
ꯐꯈ꯭ꯔꯦ ꯍꯥꯏꯔꯒ ꯌꯦꯡꯗꯦ ꯑꯗꯣ ꯅꯥꯔꯛꯑꯗꯤ ꯑꯃꯨꯛ ꯌꯦꯡꯅꯤꯡꯕ ꯌꯥꯏ
ꯈꯪꯗ‌ꯦ ꯃ‌ꯦꯟ ꯇꯥꯗꯦ ꯄꯩꯁꯥꯒ ꯂꯩꯗꯕꯒ
ꯎꯝ
ꯍꯧꯒꯠꯂꯦ ꯁꯤ ꯅꯨꯄꯤ ꯑꯃꯁꯦ
ꯑꯣ
ꯍꯧꯒꯠꯂꯒ ꯇꯨꯃꯤꯟꯅ ꯐꯝꯃꯒ ꯀꯣ ꯀꯩ ꯅ‌ꯣ ꯇꯧꯋ‌ꯦ
ꯎꯝ
ꯃꯁꯥꯁ‌ꯦ ꯈꯔꯅ ꯅꯨꯉꯥꯏꯇꯕꯒꯤ ꯅꯨꯉꯥꯏꯇꯔ‌ꯦꯍ‌ꯦ
ꯎꯝ ꯑꯗꯨꯁꯨ ꯅꯪ ꯂꯩꯕꯅꯤꯅ ꯍ‌ꯣꯏ ꯅꯨꯡꯉꯥꯏꯔꯝꯅꯤ ꯃꯥꯒꯤꯗꯤ
ꯑꯗꯨꯒꯤꯅꯦ ꯑꯩ ꯉꯁꯤ ꯆꯠ ꯆꯠꯊꯣꯛꯇ꯭ꯔꯤꯁꯦ
ꯎꯝ ꯑꯁ ꯀꯩꯅꯣ ꯑꯌꯨꯛꯗꯣ
ꯎꯝ
ꯑꯩ ꯊꯦꯡꯅ ꯍꯧꯒꯠꯂꯦꯕ ꯉꯁꯤꯗꯣ ꯅꯣꯡ ꯆꯨꯕꯒꯤ ꯉꯔꯥꯡ ꯅꯣꯡ ꯆꯨꯕꯒꯤ ꯐꯖꯅ ꯇꯨꯡꯉꯒ
ꯆ‌ꯦ
ꯇꯔꯦꯠ ꯅꯤꯄꯥꯜ ꯌꯧꯗꯧꯔꯦ ꯍꯧꯒꯠꯄꯗꯣ ꯑꯩ
ꯎꯝ ꯌꯥꯝ ꯊꯦꯡꯉ‌ꯦ ꯑꯗꯨꯗꯤ
ꯊꯦꯡꯉꯦ ꯑꯗꯨ ꯍꯧꯒꯠꯂꯒ ꯑꯁ ꯆꯥꯛꯗꯣ ꯆꯥꯛ ꯏꯟꯖꯥꯡꯗꯣ ꯁꯠ ꯁꯠ ꯊ‌ꯣꯡꯉꯒꯀ‌ꯣ
ꯀꯩꯅ ꯅꯪ ꯉꯁꯤ ꯅꯪꯅ ꯊꯣꯡꯕ꯭ꯔꯥ ꯑꯌꯨꯛꯇ
ꯑꯌꯨꯛꯗꯤ ꯑꯗꯨꯝ ꯊꯣꯡꯉꯦ ꯑꯗꯨ ꯅꯨꯡꯗꯥꯡ ꯗꯤ ꯑꯗꯨ ꯗꯗꯥ ꯑꯗꯨꯝ ꯊꯣꯡꯉ‌ꯦ ꯎꯝ
ꯃꯥꯗꯤ ꯊꯦꯡꯅ ꯆꯠꯄ ꯃꯥꯜꯂ‌ꯦ ꯀ‌ꯣꯗꯨꯗꯤ
ꯗꯗꯥꯔꯣ
ꯎꯝ
ꯈꯪꯗꯦ‌‌ ꯉꯁꯤ ꯃꯥꯗ‌ꯣ‌ ꯆꯪꯔꯤꯔꯥ ꯅꯍꯟꯗꯤ ꯑꯩꯉꯣꯟꯗꯒꯤ ꯈꯔ ꯉꯟꯅ ꯆꯠꯄꯅꯦ ꯑꯗꯣ ꯎꯝ ꯅꯣꯡ ꯆꯨꯕꯒꯤ ꯇꯟꯕ ꯃꯥꯜꯂ‌ꯦ ꯃꯥ ꯎꯝ ꯃꯣꯏꯒꯤꯗꯤ ꯆꯠꯅꯤꯡꯉ ꯀꯥꯟꯗ ꯑꯗꯨꯝ ꯆꯠꯄ ꯑꯗꯨ ꯆꯠꯅꯤꯡꯗ꯭ꯔꯗꯤ ꯑꯗꯨꯝ ꯂꯩꯕ ꯌꯥꯏꯑꯕꯀꯣ
ꯌꯥꯝ ꯅꯨꯡꯉꯥꯏꯕ ꯃꯥꯜꯂꯦ ꯑꯗꯨꯗꯤ
ꯎꯝ ꯆꯠꯂꯗꯤ ꯄꯩꯁꯥ ꯐꯦꯉ‌ꯦ ꯆꯠꯇꯔꯗꯤ ꯄꯩꯁꯥ ꯐꯪꯗ‌ꯩ ꯍꯨꯝ ꯍꯨꯝ
ꯁꯨꯃꯥꯏꯅ ꯇꯧꯕ꯭ꯔꯥ ꯑꯗꯨꯁꯨ ꯌꯥꯝ ꯐꯩꯗ ꯍꯣꯏ ꯑꯩꯈꯣꯏ ꯆꯠꯅꯤꯡꯗꯕ ꯅꯨꯃꯤꯠꯇꯣ ꯑꯗꯨꯝ ꯂꯩꯕ ꯌꯥꯏꯑ‌ꯦꯕ ꯍꯣꯏ ꯍꯣꯏꯁꯨꯀꯣ ꯑꯗꯨꯒꯨꯝꯕ ꯊꯕꯛꯇꯣ ꯑꯩ ꯇꯧꯅꯤꯡꯉꯦ ꯑꯩꯁꯨ
ꯅꯨꯄꯤ ꯒꯤꯗꯤ ꯂꯩꯔꯝꯃ‌ꯣꯏꯗ
ꯅꯨꯄꯥꯒꯤꯅ ꯊꯕꯛꯇꯤ ꯈꯔ ꯌꯥꯝꯕꯅꯦ ꯄꯥꯔꯠ ꯇ꯭ꯔꯥꯏꯝ ꯒꯨꯝꯕꯁꯦ
ꯎꯝ ꯃꯤ ꯑꯇꯣꯞꯄꯅ ꯅꯨꯄꯤꯒꯤ ꯌꯥꯝꯃꯦ ꯍꯥꯏ ꯅꯣꯏ ꯃꯤꯇꯣꯞꯄꯅ ꯅꯨꯄꯥꯒꯤꯁꯨ ꯐꯕꯛ ꯑꯐꯕ ꯂꯩꯌꯦꯕꯣ
ꯑꯗꯨꯅꯦ ꯑꯩꯅ ꯈꯟꯕ ꯑꯝ ꯇꯧꯔꯗꯤ ꯀꯩꯅꯣ ꯅꯨꯄꯥ ꯅꯨꯄꯥꯒꯤꯅꯦ ꯅꯨꯡꯉꯥꯏꯗ ꯊꯕꯛꯀꯨꯝꯕꯁꯦ ꯑꯗꯨꯝ ꯁꯦꯂꯔꯤꯁꯨ ꯌꯥꯝ ꯄꯤꯅꯤꯡ ꯃꯃꯥꯜꯂꯤꯗ ꯅꯨꯄꯥꯒꯤ ꯑꯣꯏꯔꯗꯤꯀꯣ ꯅꯨꯄꯤꯁꯤꯡꯒꯤꯗꯤ ꯈꯔ ꯌꯥꯝꯗꯦꯕ ꯑꯩ ꯇꯨꯝꯅꯤꯡꯉꯁꯨ ꯇꯨꯝꯕ ꯐꯪꯉꯣꯏ ꯍꯧꯖꯤꯛꯁꯦ
ꯑꯩꯗꯤ ꯅꯪ ꯊꯝꯈ꯭ꯔꯕꯣ ꯍꯥꯏꯔꯥ ꯅꯪꯒꯤ ꯃꯈꯣꯟꯗꯣ ꯇꯥꯗꯕ
ꯑꯣ ꯅꯦꯠꯋꯥꯛꯅ ꯃꯥꯜꯂꯦ
ꯎꯝ ꯑꯩꯁꯦ ꯃꯅꯨꯡꯗ